ꯍꯜꯂꯣ
ꯂꯩꯀꯥꯏꯒꯤ ꯏꯆꯟꯁꯤꯡ ꯇꯥꯕ꯭ꯔꯣ
ꯑꯁ ꯅꯪꯁꯦ ꯑꯩꯉꯣꯟꯗ ꯀꯤꯔꯒ ꯇꯞꯅ ꯉꯪꯕ ꯃꯥꯜꯂꯦꯀꯣ
ꯑꯁ ꯀꯟꯅ ꯂꯥꯎꯕ ꯂꯩꯔꯤꯅꯦ ꯀꯔꯤ
ꯐꯖꯟ ꯇꯥꯗꯕ ꯀꯩꯅꯣ ꯏꯁꯥ ꯏꯊꯟꯗ ꯑꯩꯒꯤ ꯈꯣꯟꯖꯦꯜ ꯇꯥꯕꯁꯦ ꯑꯃꯨꯛ ꯍꯧꯔꯦ ꯌꯥꯝꯅ ꯇꯥꯕ ꯅꯨꯡꯉꯥꯏꯕꯒꯤꯔ ꯈꯪꯗꯦ
ꯇꯥꯔꯤꯕꯣ ꯍꯧꯖꯤꯛꯄꯣ
ꯍꯧꯖꯤꯛꯄꯨꯗꯤ ꯇꯥꯗ꯭ꯔꯦ
ꯑꯣ ꯀꯩꯗꯧꯔꯝ ꯀꯩꯗꯧꯔꯝꯃꯤꯅꯣ
ꯑꯁ ꯃꯊꯛꯇ ꯐꯝꯃꯒ ꯑꯩꯅ ꯈꯪꯅꯕ ꯅꯨꯄꯥ ꯋꯥꯔꯤ ꯁꯅꯔ ꯅꯣꯛꯑꯒ ꯂꯩꯕꯅꯤ
ꯑꯁ ꯃꯤ ꯃꯆꯥꯥꯗꯤ ꯋꯥꯈꯜ ꯌꯥꯝ ꯅꯨꯡꯉꯥꯏ ꯃꯥꯂꯦꯀꯣ
ꯍꯣꯏ ꯃꯥꯅ
ꯈꯣꯟꯖꯦꯜꯒꯁꯦ ꯅꯪꯒꯤ ꯈꯣꯟꯖꯦꯜꯒꯁꯦ ꯌꯥꯝ ꯍꯣꯡꯕꯒꯨꯝ ꯇꯧꯋꯦꯗ ꯋꯥꯈꯟ ꯌꯥꯝ ꯅꯨꯡꯉꯥꯏꯕꯒꯤ ꯈꯣꯟꯖꯦꯜꯗꯨꯒ ꯃꯥꯜꯂꯦꯀꯣ
ꯍꯥꯥ
ꯋꯥꯈꯜ ꯌꯥꯝ ꯅꯨꯡꯉꯥꯏꯕꯒ ꯈꯣꯟꯖꯦꯜꯒ ꯃꯥꯜꯂꯦꯀꯣ
ꯑꯗꯨ ꯅꯨꯡꯉꯥꯏꯌꯦ ꯍꯣꯏ ꯃꯥ ꯋꯥꯔꯤ ꯁꯥꯟꯅꯔꯦ ꯅꯍꯥꯟ ꯃꯥ ꯌꯥꯝ ꯁꯥꯎꯒꯜꯂꯦꯕꯀꯣ
ꯎꯝ
ꯁꯥꯎꯗꯅꯤꯡꯉꯥꯏ ꯀꯟꯅ ꯊꯦꯝꯃ ꯂꯩꯕꯅꯤ
ꯀꯔꯤꯗ ꯎꯄꯥꯏ ꯂꯩꯌꯦ ꯅꯨꯄꯥꯗꯤ ꯁꯨꯃꯥꯏꯅ ꯇꯧꯎꯅꯦ ꯅꯨꯄꯥ ꯈꯛꯇ ꯅꯠꯇꯦꯅꯦ ꯅꯨꯄꯤꯁꯨ ꯇꯧꯋꯤꯅꯦ ꯑꯩꯈꯣꯏ ꯅꯨꯄꯤꯁꯨ ꯇꯧꯋꯤ ꯑꯗꯨꯗꯤ
ꯍꯣꯏ ꯊꯦꯝꯕ ꯈꯣꯠꯄꯁꯦ ꯑꯩ ꯑꯩꯅ ꯈ꯭ꯋꯥꯏꯗꯩ ꯄꯥꯝꯖꯕ ꯊꯕꯛ ꯇꯥꯔꯦ
ꯑꯦꯁ ꯐꯥꯏ ꯀꯣ ꯃꯤ ꯃꯆꯥꯥꯗꯦ
ꯃꯥ ꯀꯟꯅ ꯊꯦꯝꯕꯒ ꯈꯣꯠꯄꯒ ꯇꯧꯗ꯭ꯔꯗꯤ ꯃꯥꯁꯨ ꯁꯥꯎꯒꯟꯕꯒ
ꯍꯣꯏ ꯅꯨꯄꯥꯁꯤꯡꯗꯤꯀꯣ ꯅꯨꯄꯤ ꯈꯔ ꯏꯪ ꯇꯞꯄꯁꯦ ꯄꯥꯝꯕꯅꯦ
ꯅꯪ ꯋꯥ ꯈ꯭ꯔ ꯀꯥꯟꯅ ꯉꯥꯡꯉꯣ ꯑꯥꯎ
ꯇꯥꯗꯕ꯭ꯔꯣ
ꯇꯥꯔꯦ ꯇꯞꯅ ꯉꯥꯡꯕꯗꯨꯗ
ꯑꯣ ꯑꯩꯅ ꯍꯧꯖꯤꯛ ꯈꯔ ꯂꯥꯎ ꯒꯗꯧꯕꯅꯤꯅꯦ ꯑꯗꯨꯗꯤ
ꯍꯣꯏ ꯂꯥꯎꯔꯒ ꯉꯥꯡꯉꯣꯏ ꯀꯅꯥ ꯂꯩꯗꯅ ꯀꯤꯔꯒ ꯂꯩꯗꯣꯏꯅꯣ ꯅꯠꯇ꯭ꯔꯥ
ꯑꯥ ꯀꯅꯥꯁꯨ ꯂꯩꯇꯦꯗ ꯑꯩꯈꯣꯏ ꯑꯩꯈꯣꯏꯔꯣꯝꯗꯗꯤ
ꯀꯅꯥꯁꯨ ꯂꯩꯥꯗꯕꯃꯤꯅ ꯂꯥꯛꯑꯣ ꯂꯥꯛꯑꯣ ꯑꯩꯗꯤ ꯂꯥꯎꯑꯣꯔ ꯍꯧꯖꯤꯛ ꯑꯩꯅ ꯂꯩꯔꯤꯁꯦ ꯇꯦꯔꯦꯁ ꯃꯊꯛꯇꯅꯦꯕꯀꯣ
ꯎꯝ
ꯂꯥꯎꯔꯒ ꯂꯩꯔꯤꯅꯦ
ꯅꯣꯏꯗꯁꯤ ꯌꯥꯝ ꯁꯥꯕ ꯃꯥꯜꯂꯦ ꯅꯨꯡꯇꯤꯒꯤ ꯃꯊꯛ ꯀꯥ ꯃꯥꯜꯂꯦ ꯅꯪꯖꯦ
ꯑꯩ ꯑꯌꯥꯝꯕ ꯍꯣꯏ ꯃꯊꯛ ꯀꯥꯏ ꯑꯁ ꯃꯅꯨꯡꯗꯗꯤ ꯏꯆꯦꯁꯨ ꯂꯩꯌꯦꯕ ꯏꯆꯦꯕꯨꯗꯤ ꯈꯥꯡꯕꯁꯦ ꯃꯥ ꯈꯔ ꯍꯩꯅꯕꯤ ꯑꯣꯏꯈ꯭ꯔꯕꯒꯤ ꯈꯥꯡꯕ ꯅꯨꯡꯉꯥꯏꯕ ꯃꯥꯜꯂꯦ
ꯍꯥꯏꯕꯗꯤ ꯑꯁ ꯑꯗꯨꯗꯤ ꯍꯥꯟꯅ ꯑꯗꯨꯝ ꯑꯁꯥꯕ ꯃꯐꯝꯗ ꯒꯨꯝꯕꯀꯣ ꯁꯥꯕ ꯃꯐꯝꯗ ꯒꯨꯝꯕ ꯂꯩꯔꯛꯑꯗꯤ ꯑꯗꯨꯝ ꯍꯩꯅꯈ꯭ꯔꯕꯅꯤ ꯃꯣꯏꯒꯤ ꯑꯁꯥꯕꯗꯣ ꯑꯗꯨꯝ ꯍꯥꯏꯕꯗꯤ ꯈꯥꯡꯕ ꯑꯗꯨꯝ ꯉꯝꯕꯅꯦꯕ
ꯈꯪꯗꯦ ꯑꯩꯗꯤ ꯑꯁꯥꯕꯁꯦ ꯄꯥꯛ ꯉꯝꯗꯦꯕ ꯈꯥꯡꯕꯗꯣ
ꯥꯏ
ꯑꯗꯨꯒꯤ ꯑꯗꯨꯝ ꯏꯪꯕ ꯏꯪꯕꯝ ꯊꯤꯔ ꯂꯩꯔꯤꯅꯦ ꯑꯁꯤ ꯎꯃꯪ ꯅꯛꯅꯒ ꯂꯩꯔꯗꯤ ꯑꯩ ꯆꯠꯂꯒ ꯐꯝꯒꯅꯤ ꯏꯁꯩ ꯒꯤꯇꯔ ꯑꯃ ꯄꯥꯏꯔꯦ ꯏꯁꯩ ꯁꯛꯇꯅ ꯂꯩꯔꯅꯤ
ꯒ ꯌꯥꯝ ꯁꯛꯄ ꯌꯥꯝ ꯍꯩꯕ ꯃꯥꯜꯂꯦꯀꯣ
ꯑꯁ ꯑꯩ ꯊꯥꯏꯅ ꯑꯩꯣꯏꯔꯣꯝꯗ ꯏꯁꯩ ꯁꯛꯏꯉꯅꯦ
ꯇꯅꯤꯤꯡ ꯍꯗꯥ
ꯑꯁꯦꯡꯕꯅꯦ ꯑꯩ ꯏꯁꯩ ꯁꯛꯄꯁꯦ
ꯌꯥꯝ ꯌꯥꯝ ꯃꯥꯜꯂꯦꯀꯣ ꯍꯩꯕ꯭ꯔꯥ ꯍꯩꯇꯕ꯭ꯔꯥꯗꯤ ꯈꯪꯗ꯭ꯔꯦ ꯌꯥꯝ ꯃꯥꯥꯟꯜꯅꯒꯗꯤ ꯍꯥꯏꯔꯛꯑꯦ
ꯍꯌꯦꯡ ꯏꯕꯦꯝꯃ ꯅꯪꯒꯤꯗ ꯃꯥ ꯍꯣꯔꯦꯟ ꯁꯛꯑꯒ ꯊꯥꯔꯛꯀꯦ
ꯍꯣꯏ ꯍꯣꯏ ꯁꯛꯄꯤꯔꯛꯑꯣ ꯏꯁꯩꯒ ꯇꯥꯗꯕꯁꯦ ꯀꯨꯏꯔꯦ
ꯀꯅꯥꯒ ꯁꯛꯄꯤꯔꯕ ꯃꯇꯨꯡꯗ ꯅꯪꯅ ꯑꯩꯉꯣꯟꯗ ꯑꯩꯒꯤ ꯂꯨꯍꯣꯡꯕꯗ ꯁꯛꯄꯤꯌꯣ ꯀꯥꯏꯅ ꯑꯃꯨꯛ ꯀꯧꯔꯛꯇꯅ ꯁꯣꯏꯅꯅꯤꯀꯣ
ꯁꯣꯏꯗ꯭ꯔꯦ ꯁꯣꯏꯗ꯭ꯔꯦ ꯀꯨꯏꯗ꯭ꯔꯦ ꯑꯗꯨꯁꯨ
ꯈꯪꯗꯦ ꯑꯩꯁꯨ ꯈꯜꯂꯤꯅꯦ ꯅꯪꯒꯤ ꯂꯨꯍꯣꯡꯕꯗ ꯀꯩꯝꯇ ꯄꯤꯅꯤꯡꯉꯥꯏꯗꯤ ꯂꯩꯇꯦꯕ
ꯑꯗꯨꯝ ꯏꯁꯩ ꯑꯣꯏꯅ ꯑꯃ ꯑꯗꯨꯝ ꯍꯣꯏ ꯏꯁꯩ ꯑꯣꯏꯅ ꯑꯗꯨꯝ ꯁꯛꯄꯤꯈ꯭ꯔꯣꯗ ꯑꯗꯨꯗꯤ
ꯑꯗꯨꯒꯤ ꯑꯩꯁꯦ ꯍꯧꯖꯤꯛꯀꯥꯟꯁꯦ ꯏꯁꯩ ꯅꯧꯅ ꯑꯃ ꯏꯔꯒ ꯅꯪ ꯍꯣꯡꯕ ꯅꯨꯃꯤꯠꯇ ꯑꯃ ꯁꯛꯁꯦꯔꯥ ꯈꯜꯂꯦ
ꯑꯥ ꯐꯖꯅ ꯇꯝꯃꯣ ꯐꯖꯅ ꯇꯝꯃꯣ ꯍꯧꯖꯤꯛ ꯇꯥꯕ ꯅꯨꯡꯉꯥꯏꯕ꯭ꯔꯥ ꯈ꯭ꯔꯥ
ꯇꯥꯕ ꯅꯨꯡꯉꯥꯏ ꯍꯣꯏꯣꯏ
ꯑꯩꯅ ꯍꯥꯏꯕꯗꯤ ꯑꯩꯒꯤ ꯐꯣꯟꯗꯣ ꯑꯗꯨꯝ ꯈꯨꯞꯁꯤꯟꯕꯗꯣ ꯂꯧꯊꯣꯛꯄ
ꯑꯣ ꯑꯩꯗꯤ ꯅꯪ ꯂꯨꯍꯣꯡꯕꯗꯣ
ꯊꯥꯏꯕ ꯍꯣꯏ
ꯅꯪ ꯂꯨꯍꯣꯡꯕꯗ ꯏꯁꯩꯁꯦ ꯐꯖꯕ ꯑꯃꯗꯤ ꯁꯛꯀꯦ ꯅꯣꯏ ꯅꯪꯅ ꯈꯪꯅꯕ ꯅꯨꯄꯥꯗꯁꯨ ꯍꯥꯏꯈꯣ ꯏꯃꯥꯟꯅꯕꯤ ꯑꯃꯅ ꯂꯨꯍꯣꯡꯕꯗ ꯏꯁꯩ ꯁꯛꯀꯦ ꯍꯥꯏꯌꯦ ꯍꯥꯏꯅ ꯍꯥꯏꯌꯣ
ꯒ꯭ꯌꯥꯟ ꯊꯣꯛꯇ꯭ꯔꯦꯅꯦ ꯂꯨꯍꯣꯡꯕꯁꯤꯦ ꯀꯃꯥꯏꯅ ꯇꯧꯁꯤꯔꯥ ꯒ꯭ꯌꯥꯟꯗ ꯊꯣꯛꯇ꯭ꯔꯦꯔ
ꯑꯗꯨꯕꯨ ꯅꯪ ꯅꯪ ꯍꯣꯡꯕ ꯅꯨꯃꯤꯠꯇꯗꯤ ꯑꯩ ꯃꯥꯛꯁ ꯁꯛ ꯎꯗꯅꯤꯡꯉꯥꯏꯗꯤ ꯀꯩꯅꯣꯝꯃꯗꯤ ꯎꯞꯄꯒ ꯂꯥꯛꯄ ꯇꯥꯔꯦꯀꯣ
ꯀꯩꯒꯤ
ꯍꯥꯏꯗꯤ ꯑꯩꯒꯤ ꯈꯣꯟꯖꯦꯜ ꯐꯖꯔꯛꯑꯗꯤ
ꯍꯥ
ꯃꯤꯅ ꯂꯣꯏꯅ ꯄꯥꯝꯅꯔꯗꯤ ꯕꯦꯔꯥ ꯀꯥꯟꯅꯔꯣꯏꯗ꯭ꯔꯣ
ꯃꯤ ꯃꯆꯥꯗꯤ ꯌꯥꯝ ꯃꯃꯥꯡ ꯆꯜꯂꯦꯀꯣ
ꯑꯗꯨꯅꯦ ꯈꯣꯟꯖꯒꯌꯥꯝ
ꯌꯥꯝ ꯈꯪ ꯑꯁ ꯑꯗꯨꯅꯦ ꯑꯗꯨ ꯀꯔꯤꯔ ꯍꯥꯏꯕ ꯍꯣꯏ ꯑꯩꯕꯨꯗꯤ ꯁꯛ ꯎꯠꯂꯗꯤ ꯌꯥꯔꯔꯣꯏꯕꯣ ꯍꯟꯗꯤ ꯍꯟꯖꯤꯟ ꯍꯟꯖꯤꯟ ꯀꯧꯔꯛꯑꯅꯦꯕ
ꯑꯗꯨꯅꯦ ꯑꯩ
ꯑꯩꯈꯣꯏꯔꯣꯝꯗꯒꯤꯗꯤ ꯏꯁꯩ ꯁꯛꯄꯒ ꯍꯩ ꯠꯇꯕꯒ ꯑꯩꯈꯣꯏꯔꯣꯝꯗꯗꯤ ꯏꯁꯩ ꯁꯛꯄ ꯍꯩꯕ ꯂꯩꯇꯦꯕ ꯑꯗꯨꯒꯤ ꯅꯪꯒꯤ ꯈꯣꯟꯖꯦꯜ ꯇꯥꯔꯗꯤ ꯃꯊꯪ ꯃꯊꯪ ꯀꯧꯔꯛꯇꯧ ꯃꯥꯜꯂꯦ
ꯑꯁ ꯇꯜꯂꯦꯕ ꯍꯥꯏꯕꯗꯤ ꯑꯩꯗꯤ ꯅꯪ ꯅꯪꯒꯤ ꯂꯨꯍꯣꯡꯕꯒꯤ ꯅꯨꯃꯤꯠ ꯇ ꯁꯛꯄꯅ ꯑꯍꯥꯟꯕꯁꯨ ꯑꯍꯥꯟꯕ ꯑꯔꯣꯏꯕꯁꯨ ꯑꯔꯣꯏꯕ ꯑꯣꯏꯖꯔꯒꯦ
ꯍꯦꯍꯦ ꯅꯃꯤꯡ ꯆꯠꯇꯧꯅꯦ ꯀꯔꯤꯅꯣ ꯑꯗꯨꯗ ꯍꯥꯏꯕꯗꯤ ꯃꯤ ꯃꯤ ꯃꯃꯥꯡꯗ ꯑꯗꯨꯗ ꯍꯥꯟꯅ ꯎꯠꯄꯔꯣ ꯑꯧ ꯎꯠꯂꯣ ꯑꯗꯨꯗꯒꯤꯗꯤ ꯃ__ ꯃꯊꯪ ꯃꯊꯪ ꯀꯧꯔꯛꯑꯅꯤ ꯑꯣ ꯁꯤ ꯅꯨꯄꯤꯁꯦ ꯃꯥꯁꯦ ꯌꯥꯝ ꯍꯩꯔꯝꯃꯦꯅꯦ ꯍꯥꯟꯅꯗꯒꯤꯗꯤ ꯈꯪ ꯈꯪꯗꯕꯅꯤꯅ ꯍꯧꯖꯤꯛꯇꯤ ꯈꯪꯈ꯭ꯔꯦꯅ ꯃꯊꯪ ꯃꯊꯪ ꯀꯧꯔꯛꯑꯅꯤ
ꯑꯩꯁꯦ ꯏꯁꯩ ꯁꯛꯄꯁꯦꯀꯣ
ꯎꯝ
ꯑꯩ ꯑꯩꯒꯤ ꯈꯣꯟꯖꯦꯜꯗꯤ ꯌꯥꯝ ꯐꯖꯩꯌꯦꯕ ꯑꯗꯨꯕꯨ ꯑꯩꯁꯦ__ ꯁꯛꯅꯤꯡꯗꯕ ꯑꯃ ꯐꯥꯎꯋꯦꯕ
ꯑꯣ ꯃꯁꯥꯅ ꯐꯥꯎ ꯈꯥꯡꯉꯤ ꯗꯨꯗꯗꯤ ꯑꯇꯣꯞ__ ꯄꯒꯤꯗꯤ ꯌꯥꯝ ꯇꯥꯕ ꯅꯨꯡꯉꯥꯏꯔꯝꯗꯧ ꯃꯥꯜꯂꯦꯕꯣ ꯃꯁꯥꯅ ꯐꯥꯎ ꯍꯩꯔꯦꯕ ꯈꯪꯈ꯭ꯔꯦ ꯐꯖꯅ
ꯑꯗꯨꯅꯦ ꯅꯪꯅ ꯍꯥꯏꯖꯦ ꯆꯨꯝꯃꯦ
ꯎꯝ ꯑꯩꯈꯣꯏꯗꯤ ꯏꯁꯥ ꯈꯇ ꯍꯥꯏꯊꯤꯔ ꯂꯩꯔꯦꯕ
ꯑꯗꯨꯃꯥꯏꯅ ꯇꯧꯕ ꯇꯧꯕ ꯐꯠꯇꯦꯀꯣ ꯑꯩꯒꯨꯝꯅ ꯂꯩꯌꯣ
ꯍꯣꯏ ꯍꯣꯏ ꯇꯝꯕ ꯍꯣꯏ ꯑꯁ ꯇꯝꯔꯒꯦ ꯅꯇꯧ ꯇꯝꯕ ꯐꯗꯧ ꯃꯥꯜꯂꯦꯕꯣ ꯑꯩꯈꯣꯏꯗꯤ ꯏꯁꯥ ꯈꯇ ꯍꯥꯏꯊꯤꯔ ꯂꯩꯔꯦꯕ ꯁꯛ ꯊꯤꯌꯦ ꯈꯣ__ ꯈꯣꯟꯖꯦꯜ ꯍꯣꯏ ꯈꯣꯟꯖꯦꯜ ꯇꯥꯕ ꯅꯨꯡꯉꯥꯏꯇꯦ ꯑꯩꯗꯤ ꯁꯨꯃꯥꯏꯅ ꯇꯜꯂꯦ ꯑꯁ ꯉꯁꯤꯗꯩꯗꯤꯀꯣ ꯅꯪꯒꯤ ꯅꯇꯧ ꯑꯗꯨꯝ ꯇꯝ ꯇꯝꯔꯒꯦ
ꯑꯗꯨꯅꯤ ꯑꯩꯗꯤ ꯃꯔꯛꯇ ꯒ ꯑꯩꯈꯣꯏꯔꯣꯝꯗꯣ
ꯎꯝ
ꯁꯨꯃꯥꯡꯒꯨꯝꯕꯗ ꯅꯠꯇ꯭ꯔꯒ ꯃꯤ ꯌꯨꯝꯗ ꯆꯠꯄꯗ ꯑꯩꯁꯦ ꯏꯁꯩ ꯌꯥꯝ ꯉꯪꯒꯟꯕꯗꯣ ꯈꯪꯕ꯭ꯔꯥ ꯏꯁꯩꯥ ꯉꯪ ꯒꯂꯦ ꯃꯤꯅ ꯑꯩꯈꯣꯏ ꯂꯩꯀꯥꯏꯅ ꯎꯕꯁꯤꯡ ꯑꯩꯒꯤ ꯃꯤꯡ ꯀꯧꯔꯒ ꯑꯁ ꯅꯪꯅ ꯉꯪꯕ ꯏꯁꯩ ꯐꯥꯎ ꯇꯥꯕ ꯌꯥꯝ ꯅꯨꯡꯉꯥꯏꯌꯦ ꯅꯪ ꯁꯔꯛꯑꯗꯤ ꯌꯥꯝꯅ ꯅꯨꯡꯁꯤꯗꯧ ꯃꯥꯜꯂꯦ ꯍꯥꯏꯕ ꯌꯥꯝ ꯌꯥꯎꯋꯦꯕ
ꯑꯣ ꯑꯁꯦꯡꯗꯤ ꯑꯁꯦꯡꯕꯅꯦꯀꯣ ꯁꯤꯁꯦ
ꯍꯣꯏ ꯁꯦꯡꯉꯦꯕ ꯁꯦꯡꯇ꯭ꯔꯤꯛ ꯁꯦꯡꯉꯦꯕ ꯁꯦꯡꯕꯒ ꯅꯠꯇꯦ ꯁꯦꯡꯇ꯭ꯔꯤꯛ ꯁꯦꯡꯉꯦ
ꯑꯣ ꯍꯌꯦꯡ ꯋꯥꯏꯡ ꯑꯃꯨꯛꯀ ꯂꯨꯍꯣꯡꯉꯨ ꯀꯥꯟꯗꯒꯨꯝꯕ ꯈꯔ ꯀꯧꯔꯛꯑꯒ ꯑꯃꯨꯛꯀ ꯐꯔꯛ ꯇꯥꯅꯤꯀꯣ ꯑꯃꯨꯛ ꯅꯧꯅ ꯀꯧꯅꯤꯡꯉꯥꯏꯁꯨ ꯐꯔꯛꯇꯥ ꯇꯨ ꯂ ꯏꯁꯩ ꯂꯣꯏꯍꯟꯅꯤꯡꯉꯥꯏꯁꯨ ꯐꯔꯛ ꯇꯥ ꯇꯧꯔꯅꯤ ꯂꯩꯔꯅꯤꯀꯣ
ꯑꯗꯨꯒꯤ ꯅꯪ ꯅꯪꯒꯤ ꯂꯨꯍꯣꯡꯕꯒꯤ ꯏꯁꯩꯕꯨꯗꯤꯀꯣ ꯅꯪ ꯀꯩꯝ__ ꯇ ꯋꯥꯔꯨꯔꯅꯨ ꯑꯩꯅ ꯌꯥꯅꯕ ꯇꯧꯔꯒꯦꯕ ꯏꯁꯩꯒꯤ ꯏꯁꯩꯒꯤ ꯊꯧꯔꯝꯗꯤ ꯑꯩꯒꯤ ꯈꯨꯠꯇ ꯈꯨꯠꯇ ꯁꯤꯟꯅꯔꯣꯕ
ꯑꯣ ꯍꯥꯏꯕꯗꯤ ꯐꯖꯅꯗꯤ ꯍꯌꯦꯡꯋꯥꯏ ꯐꯔꯛ ꯇꯥꯒꯅꯤ ꯑꯗꯨ
ꯌꯥꯅꯕ ꯁꯤꯟꯅꯤꯕ ꯏꯃꯥꯟꯅꯕꯤ ꯍꯣꯡꯕꯗꯕꯨ ꯑꯩꯅ ꯇꯖꯣꯞ ꯇꯖꯣꯞ ꯇꯧꯕ ꯌꯥꯕ꯭ꯔꯣ
ꯑꯗꯨꯅꯦ ꯊꯥꯖꯕꯗꯤ ꯌꯥꯔꯦꯀꯣ
ꯍꯣꯏ ꯍꯣꯏ ꯌꯥꯔꯦ ꯑꯗꯨꯝ ꯏꯁꯤꯜꯂꯣ ꯑꯩꯒꯤ ꯃꯤꯡꯗꯣ
ꯍꯣꯏ ꯍꯣꯏ ꯑꯗꯨꯗꯤ ꯊꯥꯖꯔꯒꯦꯀꯣ
ꯍꯣꯏ ꯍꯣꯏ
ꯑꯗꯣ ꯍꯥꯏꯕꯗꯤ ꯗꯤ ꯁꯦꯡꯉꯦ ꯍꯥꯏꯗꯣ ꯁꯦꯡꯉꯦ ꯍꯥꯏꯅꯤꯡꯉꯥꯏ ꯀꯅꯥ ꯀꯅꯥꯉꯣꯟꯗ ꯍꯪꯉꯗꯤ ꯁꯦꯡꯒꯦꯔꯀꯣ ꯍꯦꯟꯅ ꯋꯥꯈꯟ ꯄꯦꯟꯒꯦꯔꯀꯣ꯫
ꯅꯪꯒꯤ ꯋꯥꯈꯜ ꯄꯦꯟꯗꯕꯁꯦ ꯏꯃꯥꯇꯣꯟ ꯑꯥ ꯇꯝꯄꯥꯛꯇ ꯂꯩꯕ ꯏꯃꯥꯇꯣꯟꯗꯨ ꯅꯪ ꯈꯪ ꯅꯠꯇ꯭ꯔꯣ꯫
ꯍꯣꯏ ꯍꯥꯟꯅꯗꯤ ꯈꯪꯉꯝꯃꯦ ꯍꯧꯖꯤꯛꯇꯤ ꯀꯨꯏꯅ ꯎꯅꯗ꯭ꯔꯔꯕꯅꯤꯅꯀꯣ꯫ ꯍꯥꯏꯕꯗꯤ ꯊꯦꯡꯅꯔꯁꯨ ꯀꯥꯎꯗꯧ ꯃꯥꯜꯂꯦꯕꯣ꯫ ꯍꯣꯏ ꯃꯃꯤꯡꯕꯨ ꯈꯪꯉꯗꯤꯀꯣ ꯃꯃꯤꯡꯗꯣ ꯀꯣꯟꯅ ꯍꯥꯏꯔꯛꯑꯣꯀꯣ ꯑꯗꯨꯝ ꯑꯩꯩꯅ ꯀꯣ ꯅꯪꯅꯀꯣ ꯅꯍꯥꯟ ꯍꯧꯖꯤꯛ ꯍꯥꯏꯔꯗꯤ ꯃꯃꯤꯡꯗꯨ ꯃꯃꯤꯡ ꯍꯧꯖꯤꯛ ꯍꯥꯏꯔꯗꯤ ꯀꯥꯎꯅꯦꯕ ꯑꯗꯨꯗ ꯅꯛꯁꯤꯂꯥꯛꯄ ꯀꯥꯟꯗꯀꯣ꯫ ꯑꯗꯨꯔꯣꯝ ꯑꯗꯨꯗ ꯑꯩ ꯌꯨꯝ ꯊꯣꯛꯄ ꯀꯥꯟꯗꯨꯒꯨꯝꯕ ꯑꯗꯨ ꯃꯇꯝ ꯅꯛꯁꯤꯜꯂꯛꯄ ꯀꯥꯟꯗ ꯀꯨꯨꯝꯕ ꯍꯥꯏꯔꯛꯑꯣ ꯃꯃꯤꯡꯗꯣ ꯍꯧꯖꯤꯛ ꯍꯥꯏꯔꯛꯑꯅꯨ ꯑꯩ ꯀꯥꯎꯕꯅꯦꯕ꯫
ꯈꯪꯉꯦꯕ ꯅꯪ ꯀꯥꯎꯒꯜꯂꯦ ꯍꯥꯏꯕꯗꯣ꯫
ꯌꯥꯗ꯭ꯔꯕꯅꯦ ꯑꯍꯟ ꯑꯣꯏꯁꯤꯜꯂꯛꯄꯅꯤꯅꯣꯀꯣ꯫ ꯅꯣꯏꯗꯤ ꯅꯍꯥꯟ ꯅꯍ ꯅꯣꯏꯗꯤ ꯅꯍꯥ ꯍꯣꯏ꯫
ꯃꯥꯗꯣ ꯑꯩ ꯀꯌꯥꯝ ꯍꯩꯕ꯭ꯔꯥ ꯍꯩꯇꯕ꯭ꯔꯥꯁꯦ ꯃꯥ ꯂꯣꯏ ꯈꯪꯕꯅꯦꯕ ꯅꯪ ꯑꯩ ꯑꯩꯅ ꯁꯛꯄꯗ ꯅꯪ ꯀꯥ ꯍꯦꯟꯅ ꯄꯥꯈꯠꯅꯤꯉꯥꯏ ꯂꯩꯇꯦ ꯍꯥꯏꯕꯗꯤ꯫ ꯑꯩꯅ ꯉꯪꯕ ꯐꯥꯎ ꯃꯤꯅ ꯅꯨꯡꯁꯤꯔꯒ ꯂꯩꯕꯅꯦꯕ꯫
ꯑꯣ ꯑꯩꯗꯨ ꯊꯥ ꯑꯃ ꯋꯥꯠꯄ ꯀꯥꯟꯗ ꯑꯗꯨꯅꯦ ꯍꯧꯖꯤꯛ ꯇꯥꯕꯐꯥꯎ ꯌꯥꯝ ꯅꯨꯡꯉꯥꯏꯒꯨꯝ ꯇꯧꯋꯦꯀꯣ꯫
ꯑꯗꯨ ꯐꯖ ꯑꯩ ꯎꯝ꯫ ꯏꯁꯥꯅ ꯊꯥꯒꯠꯄ ꯋꯥ ꯅꯠꯇꯦ ꯑꯩꯁꯦ ꯑꯗꯨꯝ ꯏꯁꯩꯗꯗꯤ ꯑꯗꯨꯝ ꯌꯥꯔꯕ ꯃꯤꯅꯦ꯫
ꯑꯣ꯫ ꯑꯗꯨ ꯊꯥ ꯑꯃ ꯂꯩꯀꯥꯟꯗ ꯑꯃꯨꯛꯀ ꯈꯔ ꯉꯟꯅ ꯍꯥꯏꯔꯛꯀꯦ ꯅꯠꯇ꯭ꯔꯗꯤ꯫ ꯑꯃꯨꯛ ꯍꯥꯏꯕꯗꯤ ꯐꯖꯅꯗꯤ ꯇꯝꯍꯧꯋꯣꯀꯣ ꯊꯥ ꯑꯃ ꯋꯥꯠꯂꯤꯉꯥꯏꯗ ꯍꯥꯏꯗꯤ ꯍꯥꯏꯔ ꯍꯪꯗꯤ ꯍꯪꯂꯛ ꯀꯤꯀꯣ ꯅꯣꯏ ꯅꯃꯥꯇꯣꯟ ꯍꯥꯏꯕ꯭ꯔꯥ ꯅꯣꯏ ꯅꯗꯣꯝꯆꯥ ꯍꯥꯏꯕ꯭ꯔꯥ꯫ ꯑꯗꯨꯗ ꯍꯥꯡꯗꯤ ꯑꯃꯨꯨꯔꯛꯇꯤ ꯍꯥꯡꯂꯛꯀꯦ꯫
ꯅꯪ ꯑꯇꯣꯞꯄ ꯃꯤꯒ ꯀꯩꯅꯣ ꯀꯧꯔꯒ ꯇꯧꯔꯨꯔꯅꯨ꯫
ꯑꯥ ꯍꯥꯟꯅ ꯁꯦꯡꯗꯣꯛꯈꯤꯒꯦꯗ ꯅꯣꯏ ꯅꯗꯣꯝꯆꯥꯥꯛꯈꯣꯏꯗ꯫
ꯍꯣꯏꯅꯦ ꯍꯥꯏꯕꯗꯤ ꯏꯃꯥꯟꯅꯕꯤ ꯅꯪꯒꯤ ꯍꯣꯏ ꯍꯣꯏ꯫
ꯅꯣꯏꯗꯤ ꯅꯗꯣꯝꯆꯥꯅꯤꯅ ꯑꯗꯨꯝ ꯍꯣꯏ ꯍꯥꯏꯌꯑꯣ꯫
ꯏꯃꯥꯟꯅꯕꯤ ꯑꯁꯤꯕꯨ ꯅꯨꯡꯁꯤꯕ ꯏꯃꯥꯟꯅꯕꯤ ꯂꯨꯍꯣꯡꯕꯗꯕꯣ꯫ ꯇ ꯖꯣꯕ ꯇꯥ ꯖꯣꯕ ꯇꯧꯔꯒ ꯍꯣꯡꯗꯣꯛꯄ ꯌꯥꯕ ꯅꯠꯇꯦꯕ꯫
ꯑꯗꯨꯅꯦ ꯑꯗꯨꯕꯨꯗꯤ꯫
ꯒꯥꯔꯤ ꯃꯈꯣꯟ ꯇꯥꯗ꯭ꯔꯣ꯫
ꯇꯥꯗꯦꯗ꫰꫰
ꯑꯣ꯫
ꯀꯩ ꯌꯦꯟꯁꯥꯡ ꯊꯣꯡꯉꯒꯦ ꯉꯁꯤꯗꯤ꯫
ꯑꯁ꯫ ꯑꯁ ꯉꯁꯤꯗꯤ ꯈꯣꯟꯖꯦꯜꯁꯦ ꯑꯗꯨꯝ ꯈꯣꯟꯖꯦꯜ ꯑꯩꯒꯤ ꯈꯣꯟꯖꯦꯜꯁꯦ ꯐꯖꯗ꯭ꯔꯥ꯫
ꯐꯖꯩꯌꯦꯕ ꯅꯍꯥꯟꯗꯒꯤꯗꯤ ꯉꯁꯤꯅ ꯇꯣꯉꯥꯟꯒꯨꯝ ꯇꯧꯋꯦꯕ꯫
ꯑꯗꯨ ꯈꯣꯟꯖꯦꯜꯁꯦ ꯈꯔ ꯁꯤꯟꯕꯁꯦ ꯈꯔ ꯋꯥꯠꯂꯦꯠꯕꯀꯣ꯫ ꯑꯗꯨꯒꯤ ꯈꯣꯟꯖꯦꯜ ꯈꯔ ꯁꯤꯟꯅꯤꯡꯉꯥꯏꯅ ꯍꯥꯏꯟꯅ ꯁꯧꯒ꯭ꯔꯤ ꯑꯣꯏꯅ ꯊꯣꯡꯉꯦ꯫
ꯑꯣ ꯉꯁꯤꯗꯤ ꯑꯩꯈꯣꯏꯁꯨ ꯍꯪꯒꯥꯝ ꯊꯣꯡꯉꯦ꯫ ꯑꯗꯣ ꯊꯣꯡꯕ ꯅꯠꯇꯦꯅꯦ ꯐꯨꯠꯄꯅꯤꯅꯦ꯫ ꯑꯗꯨꯒ ꯁꯣꯏꯕꯨꯝꯒ ꯑꯥꯂꯨꯒ ꯏꯔꯣꯟꯕ ꯇꯧꯔꯦ꯫ ꯑꯗꯨꯗꯩꯗꯤ꯫
ꯑꯁꯦꯡꯕꯩ ꯇꯧꯕ꯭ꯔꯣ꯫
ꯍꯥꯥ ꯇꯋꯦꯃꯦ ꯌꯥꯝ ꯊꯥꯖꯗꯕ꯭ꯔꯣ ꯑꯩꯈꯣꯏꯗ ꯂꯥꯛꯑꯣꯅꯦ ꯆꯥꯛ ꯆꯥꯕ
ꯣꯇꯣ ꯐꯣꯇꯣ ꯑꯣꯏꯅ ꯊꯥꯛꯑꯣ ꯅꯠꯇ꯭ꯔꯗꯤ ꯑꯩꯁꯦ ꯊꯥꯖꯕ ꯌꯥꯝ ꯉꯝꯒꯟꯗꯦꯕ
ꯍꯣꯏ ꯊꯥꯔꯛꯀꯦꯀꯣ ꯍꯣꯔꯦꯟ
ꯍꯣꯏ ꯊꯥꯔꯛꯄꯤꯌꯣ ꯊꯥꯖꯕꯗꯣ ꯌꯥꯝ ꯋꯥꯠꯄ ꯃꯤꯅꯦꯕ
ꯑꯥ ꯑꯗꯨꯅꯦ ꯑꯗꯨ ꯉꯁꯥꯏ ꯍꯧꯖꯤꯛꯀꯥꯟꯗꯤ ꯃꯤ ꯍꯥꯏꯕꯗꯤ ꯃꯤꯅ ꯐꯣꯇꯣꯗꯐꯣ ꯊꯥꯖꯕ꯭ꯔꯕ ꯅꯝꯝꯕ꯭ꯔꯥ ꯊꯥꯔꯛꯀꯦ ꯌꯦꯡꯉꯣ
ꯑꯗꯨꯅꯦ ꯚꯤꯗꯤꯑꯣ ꯀꯣꯜ ꯇꯧꯔꯒ ꯌꯦꯡꯕꯁꯨ ꯌꯥꯏꯀꯣ
ꯑꯗꯨꯁꯨ ꯌꯥꯏꯌꯦ ꯑꯗꯨꯅ ꯈ꯭ꯋꯥꯏꯗꯒꯤ ꯄꯦꯟꯕꯀꯣ ꯍꯥꯏꯕꯗꯤ ꯐꯣꯇꯣ ꯊꯥꯔꯗꯤ ꯍꯥꯟꯅꯒꯤꯒ ꯊꯥꯔꯛꯄꯁꯨ ꯍꯥꯏꯕꯗꯤ ꯊꯥꯔꯛꯑꯁꯨ ꯈꯥꯡꯉꯣꯏꯕ
ꯑꯗꯨꯅꯦ ꯑꯗꯨꯅꯦꯅꯦ ꯍꯥꯏꯕꯗꯣ ꯍꯣꯏ
ꯉꯁꯤꯗꯤ ꯏꯆꯝ ꯆꯝꯕꯅꯤꯗ ꯑꯩꯈꯣꯏꯁꯦ ꯏꯔꯣꯟꯕ ꯑꯃ ꯇꯧꯔꯦꯗ ꯍꯪꯒꯥꯝ ꯐꯨꯜꯂꯦ ꯑꯗꯨꯒ ꯀꯥꯡꯍꯧ ꯑꯃ ꯇꯧꯋꯦ ꯥꯔ ꯀꯥꯔꯣꯠꯀ ꯌꯦꯔꯨꯝ ꯑꯗꯨꯝ